ꯍꯜꯂꯣ ꯑꯣ ꯇꯥꯢꯀꯣ ꯍꯣꯢ ꯇꯥꯢꯌꯦ ꯅꯨꯡꯉꯥꯢꯔꯤꯕꯣ
ꯅꯨꯉꯥꯏꯔꯤꯌꯦ
ꯑꯦ
ꯑꯁ ꯀꯩꯝꯇ ꯇꯥꯎꯗꯦꯗ ꯍꯧꯖꯤꯛꯀꯥꯟꯗꯤꯋꯥꯛ ꯀꯞꯀ ꯂꯩꯕꯅꯤꯅ ꯇꯨꯝꯕꯗꯨꯅ ꯏꯅꯥꯎ ꯅꯨꯄꯥꯒ ꯂꯩꯌꯦ ꯢꯅꯥꯎ ꯅꯨꯄꯥꯗꯤ ꯇꯨꯝꯃꯦ
ꯅꯅꯥꯊꯟꯇ ꯂꯩꯕ꯭ꯔꯥ ꯍꯧ ꯀꯥꯟꯗꯤ
ꯏꯅꯥꯎ ꯅꯨꯄꯥꯒ ꯂꯩꯌꯦ ꯇꯥꯗꯕ꯭ꯔꯣ ꯃꯈꯣꯟꯀꯣꯟꯁꯨ ꯇꯥꯗꯦ
ꯅꯦꯠꯋꯥꯛ ꯅꯨꯡꯉꯥꯢꯇꯦꯅꯦ
ꯇꯥꯕ꯭ꯔꯥ ꯑꯣ ꯇꯥꯢ ꯇꯥꯢ ꯅꯦꯠꯋꯥꯛ ꯈꯔ ꯐꯠ ꯐꯠꯇꯕ ꯃꯥꯜꯂꯦ
ꯍꯣꯢ ꯅꯦꯠꯋꯥꯛ ꯈꯔ ꯅꯨꯡꯉꯥꯢꯇꯦ ꯉꯁꯤ
ꯆꯥꯛ ꯊꯣꯡꯉꯕꯣ
ꯃꯣꯢ
ꯍꯣꯢ ꯐꯪꯔꯦ ꯀ꯭ꯂꯥꯁꯀ ꯍꯌꯦꯡ ꯏꯟꯗꯛꯁꯟ ꯄ꯭ꯔꯣꯒ꯭ꯔꯥꯝ ꯆꯠꯂꯅꯤ ꯑꯗꯨꯀꯥꯟꯗ ꯀ꯭ꯂꯥꯁ ꯍꯥꯎꯕ ꯅꯨꯃꯤꯠ ꯈꯪꯉꯅꯤ ꯍꯌꯦꯡ
ꯎꯝ ꯗꯤ ꯑꯦꯝꯗ
ꯑꯥ ꯍꯌꯦꯡ ꯏꯟꯗꯛꯁꯟ ꯄ꯭ꯔꯣꯒ꯭ꯔꯥꯝ ꯂꯥꯛꯑꯦ ꯑꯗꯨ ꯆꯠꯂꯒ ꯍꯌꯦꯡꯅ ꯀ꯭ꯂꯥꯁ ꯍꯧꯅꯤꯡꯉꯥꯏꯒꯤ ꯈꯪꯉꯅꯤ
ꯑꯦꯠꯃꯤꯁꯟ ꯐꯪꯔꯗꯤ
ꯍꯥꯥ
ꯅꯦꯠꯋꯥꯛ ꯑꯦꯗꯃꯤꯁꯟ ꯐꯪꯔꯗꯤ ꯅꯨꯡꯉꯥꯏ
ꯌꯥꯝ ꯐꯖꯥꯅ ꯇꯥꯗꯦ ꯍꯣꯏ ꯌꯥꯝ ꯅꯨꯡꯉꯥꯏꯑꯦ ꯑꯩꯁꯨ ꯍꯔꯥꯎꯔꯦ ꯄꯥꯈꯠꯂꯨꯔꯦ ꯊꯣꯛꯀ-ꯊꯣꯛꯑꯔꯣꯏꯗ꯭ꯔꯥꯅ ꯑꯗꯨ
ꯍꯣꯏ
ꯁꯦꯂꯦꯛꯁꯟ ꯐꯪꯕ ꯀꯥꯟꯗ ꯁꯔꯥꯎ
ꯍꯣꯏ ꯃꯥꯒꯤ ꯃꯔꯨꯞꯁꯤꯡꯗꯤ ꯂꯩꯕ꯭ꯔꯣ
ꯑꯃ ꯂꯥꯏꯌꯦ ꯃꯥꯒꯤ ꯃꯣꯏ ꯀ꯭ꯂꯥꯁ ꯇ꯭ꯋꯦꯜꯐ ꯀꯥꯝꯃꯤꯟꯅꯕꯀꯣ ꯁꯇ꯭ꯔꯤꯝꯗꯤ ꯃꯅꯥꯗꯦ ꯀ꯭ꯂꯥꯁ ꯇ꯭ꯋꯦꯜꯐꯇꯗꯤ ꯑꯗꯨ ꯑꯣꯏꯔꯁꯨ ꯃꯣꯏ ꯈꯪꯅꯔꯒ ꯃꯣꯏ ꯃꯥꯗꯤ ꯃꯃꯥ ꯕꯕꯥꯒ ꯂꯩ ꯍꯥꯏꯌꯦ ꯑꯗꯨ ꯅꯨꯄꯥꯗꯤ ꯀꯔꯤ ꯃꯊꯦꯜ ꯁꯦꯝꯗꯨꯏꯅꯣ ꯉꯁꯤꯗꯤ
ꯛꯗꯣ ꯎꯝ ꯀꯔꯤ ꯁꯥꯞꯖꯦꯛ
ꯃꯥ ꯕꯤ ꯄꯤ ꯌꯦꯏꯅꯤ ꯃꯥꯗꯤ
ꯉꯁꯤ ꯑꯣꯢꯕ
ꯌꯥꯝ ꯐꯩꯌꯦꯅ ꯅꯨꯡꯉꯥꯏꯅꯦ ꯋꯦꯗꯥꯔꯁ ꯋꯦꯗꯥꯔꯗꯨꯒ ꯅꯨꯡꯉꯥꯏꯔꯝꯒꯅꯤ
ꯅꯣꯡ ꯆꯨꯕꯒꯤ ꯑꯣꯛꯁꯥ ꯆꯥꯒꯦ
ꯅꯪ ꯅꯣꯡ ꯑꯗꯨꯃꯥꯏꯅ ꯐꯥ ꯑ ꯋꯦꯗꯔ ꯐꯠꯇꯕ ꯀꯥꯟꯗꯗꯤ ꯏꯁ ꯏꯟꯖꯥꯡ ꯍꯥꯎꯕꯗꯤ ꯅꯨꯡꯉꯥꯏꯕꯅꯦ ꯑꯩꯈꯣꯏꯗꯤ ꯊꯔꯣꯏ ꯆꯥꯒꯅꯤ ꯇꯥꯕ꯭ꯔꯥ ꯅꯈꯣꯟ ꯐꯖꯥꯅ ꯇꯥꯗꯦ ꯍꯦ ꯍꯜꯂꯣ ꯀꯔꯤꯒꯤꯔ ꯅꯣꯏꯒꯤ ꯅꯦꯠꯋꯥꯛ ꯐꯠ ꯑꯣꯏꯔꯝꯒꯅꯤ ꯑꯩꯒꯤꯗꯤ ꯐꯥꯌꯦ ꯉꯁꯤꯗꯤ ꯀꯔꯤ ꯊꯕꯛ ꯇꯧꯋꯦ ꯌꯨꯝꯗ ꯁꯨꯝ ꯂꯩꯕ꯭ꯔꯥ ꯃꯄꯟ ꯊꯣꯛꯄꯔꯥ ꯑꯁꯤꯗꯁꯨ ꯉꯁꯤꯗꯤ ꯅꯨꯡꯉꯥꯏꯌꯦ ꯏꯪꯉꯦ ꯌꯥꯝ ꯁꯥꯗꯕꯒꯤ ꯑꯗꯨꯝ ꯅꯨꯡꯉꯥꯏꯌꯦ ꯁꯥꯔꯀꯥꯟꯗꯗꯤ ꯑꯁ ꯌꯥꯝ ꯁꯥꯏ ꯃꯄꯥꯟ ꯃꯄꯥꯟ